ꯂ ꯍꯜꯂꯣ
ꯀꯩ ꯇꯧꯔꯒꯦ
ꯍ ꯑꯩꯁꯦ ꯂꯥꯏꯔꯤꯛ ꯁꯨꯝ ꯉꯥꯏꯍꯥꯛ ꯌꯦꯡꯉꯝꯕꯅꯦ ꯑꯗꯨꯒ ꯁꯨꯝ ꯋꯥꯔꯛꯄꯒꯤꯅꯦ ꯉꯥꯏꯍꯥꯛꯇꯪ ꯄꯣꯊꯥꯔꯒ ꯂꯩꯔꯝꯃꯤꯅꯦ ꯐꯦꯟ ꯇꯦꯛꯒ ꯑꯣ ꯈꯤꯇꯪ ꯁꯥꯏꯌꯦꯦꯅ ꯑꯗꯨꯒ ꯍꯣꯔꯦꯟ ꯉꯥꯏꯍꯥꯛ ꯂꯩꯔꯒ ꯑꯃꯨꯛ ꯄꯥꯈꯤꯅꯤ ꯑꯗꯨꯒ ꯑꯃꯨꯛ ꯇꯨꯝꯗꯣꯏ ꯉꯥꯏꯍꯥꯛꯄꯨꯗꯤ ꯂꯩꯈꯤꯅꯤ ꯉꯁꯥꯏ ꯁꯨꯝ ꯄꯥꯔꯛꯄꯒꯤꯅꯦ ꯁꯨꯝ ꯂꯥꯏꯔꯤꯛ ꯁꯨꯝ ꯌꯦꯡꯉꯛꯑꯒꯁꯨ ꯃꯤꯠꯁꯦ ꯅꯨꯡꯉꯥꯏꯔꯛꯇꯦꯕ ꯁꯨꯝ ꯀꯨꯏꯅ ꯌꯦꯡꯁꯤꯜꯂꯛꯄꯒꯤ ꯑꯗꯨꯅ ꯉꯥꯏꯍꯥꯛ ꯁꯨꯝ ꯔꯦꯁ ꯇꯧꯔꯝꯃꯤ
ꯑꯣꯣꯏ ꯁ ꯃꯨꯟꯁꯨꯦ ꯃꯨꯟꯊꯔꯛꯄꯅꯤ ꯀꯨꯏꯅ ꯁꯨꯝ ꯇꯧꯔꯛꯑꯒꯗꯤ ꯑꯣ ꯀꯩꯅꯣ ꯇꯧꯋꯣ ꯎꯝ ꯍꯩꯒꯨꯝꯕ ꯈꯔ ꯊꯝꯃꯨ ꯅꯅꯥꯛꯇ ꯑꯗꯨꯅ ꯎꯏꯒꯦ ꯎꯏꯒꯦ ꯇꯧꯔꯒ ꯑꯩꯗꯣ ꯑꯃꯨꯛ ꯆꯥꯕ ꯑꯗꯨꯗꯨꯒ ꯑꯗꯨ ꯇꯥꯗꯤ ꯈꯔ ꯀꯨꯏꯅꯧ ꯄꯥꯕ ꯌꯥꯏꯗꯅ ꯑꯦꯛꯖꯥꯝ ꯃꯌꯥꯁꯤꯗꯤ ꯈꯔ ꯈꯤꯇꯪ ꯀꯟꯅ ꯍꯣꯠꯅꯔꯒ ꯍꯌꯦꯡ ꯀꯩꯅꯣ ꯅꯪꯒꯤ ꯀꯩꯅꯣꯗꯣ ꯔꯤꯖꯜꯇꯣ ꯐꯖꯕꯗꯨꯅ ꯐꯩꯗꯅꯀꯣ ꯑꯗꯨꯅ ꯈꯔ ꯀꯟꯅ ꯍꯣꯠꯅꯔꯣꯏ ꯍꯩ ꯔꯥ ꯆꯥꯗꯅ
ꯃꯥꯅꯦ ꯍꯩ ꯈꯔ ꯃꯈꯀꯨꯞ ꯃꯈꯀꯨꯞꯄꯗꯤ ꯂꯩ ꯑꯗꯒꯤ ꯀꯌꯥ ꯀꯨꯞꯞꯄꯝꯖ ꯑꯗꯨꯒ ꯃꯤꯛꯁ ꯇꯧꯔ ꯆꯥꯗꯣꯏꯅꯦ ꯇꯧꯈꯥꯏꯅꯔꯒ
ꯎꯝ ꯇꯃꯤ ꯇꯡ ꯀꯅꯅꯦ ꯕꯤꯛꯁꯅꯤ ꯄꯥꯟꯗ ꯈꯔ ꯈꯤꯇꯪ ꯍꯦꯛ ꯊꯦꯡꯉꯣ ꯆꯨꯝꯗꯅꯕ ꯎꯝ ꯍꯥꯏꯒ ꯇꯧꯕꯅꯤꯍꯦ ꯅꯨꯃꯤꯠꯇ ꯑꯃꯨꯛ ꯂꯣꯏꯁꯜꯂꯨꯅꯤ ꯁꯣꯏꯗꯅ
ꯎꯝ ꯉꯁꯥꯏꯁꯨꯅꯦ ꯆꯤꯜꯂꯕ ꯇꯥꯟꯖ ꯇꯥꯟꯖꯥꯁꯤꯗ ꯑꯩꯈꯣꯏꯒꯤ ꯗꯥꯟꯁ ꯑꯦꯀꯥꯗꯃꯤꯗ ꯆꯠꯂꯨꯔ ꯃꯤꯡ ꯑꯃꯨꯛ ꯆꯠꯂꯨꯔꯦ ꯑꯗꯨꯒ ꯗꯔꯀꯥꯁ ꯍꯥꯟꯅ ꯑꯦꯄ꯭ꯂꯤꯀꯦꯁꯟ ꯏꯔꯦ ꯑꯗꯨꯒ ꯌꯥꯔꯅꯤ ꯆꯠꯂꯣ ꯆꯠꯂꯝꯃꯦ ꯑꯗꯨꯒ ꯍꯌꯦꯡꯗꯣ ꯑꯣꯖꯥ ꯂꯥꯛꯄ ꯉꯝꯃꯣꯏ ꯄꯩꯈꯥ ꯍꯧꯗꯣꯔꯦꯅ ꯅꯥꯀꯜꯂꯝꯒ ꯑꯗꯣ ꯍꯪꯆꯤꯠꯇꯣ ꯑꯣꯞ ꯂꯩ ꯑꯗꯨ ꯅꯨꯃꯤꯠꯇꯨꯗꯤ ꯁꯨꯇꯤ ꯂꯩꯕꯅꯤꯅ ꯑꯗꯨ ꯅꯨꯃꯤꯠꯇꯨ ꯑꯣꯏꯅ ꯂꯥꯛꯑꯒꯦ ꯑꯗꯨꯗ ꯑꯩꯒꯤ ꯍꯥꯟꯅ ꯇꯝꯈꯤꯕ ꯂꯣꯏꯁꯤꯟꯈꯤꯕ ꯑꯩꯒꯤ ꯏꯁꯩꯒꯤꯗ ꯂꯣꯏꯈꯤꯕꯗꯨꯣ ꯗꯤꯄ꯭ꯂꯣꯃꯥ ꯂꯣꯏꯈꯤꯕꯗꯨ ꯑꯗꯨꯒꯤ ꯁꯥꯔꯇꯤꯐꯤꯀꯦꯠꯇꯨꯒꯤ ꯖꯦꯔꯣꯛꯁ ꯄꯣꯔꯛꯑꯣ ꯍꯥꯏꯕꯗꯤ ꯇꯝꯃꯝꯃꯦ ꯍꯥꯏꯕꯗꯣ ꯈꯪꯅꯕ ꯁꯨꯝ ꯀꯨꯏꯔꯛꯑꯕꯅꯤꯅ ꯃꯣꯏꯁꯨ ꯁꯥꯖꯟꯅꯔꯤꯔꯥ ꯁꯥꯖꯅꯗ꯭ꯔꯥ ꯈꯪꯅꯕꯅ ꯑꯗꯨꯒꯤ ꯖꯦꯔꯣꯛꯁ ꯄꯨꯣꯔ ꯂꯥꯛꯑꯣꯅ ꯆꯠꯇꯣꯏꯅꯦ ꯍꯪꯆꯤꯠꯁꯨ
ꯅꯣꯏꯒꯤ ꯑꯁꯤꯒꯤ ꯀꯨꯟꯅꯨꯡ ꯃꯃꯥꯡꯒꯤꯗꯨꯔꯣ ꯀꯣꯅꯨꯡ ꯃꯅꯨꯡꯒꯤꯗꯣ
ꯑ ꯑꯗꯨ ꯅꯠꯇꯦ ꯑꯗꯨꯅ ꯒꯔꯃꯦꯟ ꯗꯥꯟꯁ ꯀꯣꯂꯦꯖ ꯍꯥꯏꯕ ꯑꯩꯈꯣꯏꯁꯤꯅꯪ ꯖꯦꯟꯗꯁꯤ ꯑꯦꯀꯥꯗꯦꯃꯤ
ꯎꯝ ꯍꯣꯏ ꯍꯣꯏ
ꯑꯗꯨꯗ ꯍꯧꯖꯤꯛꯁꯦ ꯑꯩꯈꯣꯏꯒꯤ ꯅꯥꯠꯀꯤ ꯑꯣꯏꯕ ꯂꯥꯏ ꯍꯔꯥꯎꯕ ꯍꯥꯎ ꯖꯒꯣꯏ ꯃꯩꯇꯩ ꯖꯒꯣꯏ ꯑꯗꯒꯤ ꯁꯣꯂꯣ ꯗꯥꯟꯁ ꯑꯗꯒꯤ ꯄꯨꯡ ꯆꯣꯂꯣꯝ ꯑꯗꯒꯤ ꯏꯁꯩ ꯅꯅꯥꯠ ꯁꯪꯀ꯭ꯔꯤꯇꯟꯒꯤꯈꯣꯏ ꯂꯨꯍꯣꯡꯕ ꯁꯣꯔꯥꯠ ꯁꯤꯒꯨꯝꯕꯒꯤ ꯂꯣꯏꯅꯃꯛ ꯂꯣꯏꯅꯃꯛ ꯌꯥꯎꯗꯣꯏꯅꯤ ꯃꯅꯤꯄꯨꯔ ꯃꯄꯨꯔꯗ ꯂꯩꯔꯤꯕ ꯑꯩꯈꯣꯏ ꯖꯥꯇꯤ ꯈꯨꯗꯤꯡꯃꯛꯀꯤ ꯀꯩꯅꯣꯁꯦ ꯇꯝꯕꯝ ꯍꯥꯏꯇꯥꯔꯦ
ꯑꯣ
ꯍꯥ ꯎꯝ
ꯐꯥꯏꯒꯤ
ꯍꯝ ꯉꯁꯥꯏꯗꯤꯅꯦ ꯑꯣꯖꯥ ꯈꯔꯒꯁꯨ ꯐꯣꯇꯣ ꯅꯝꯃꯦ ꯑꯣꯖꯥ ꯑꯃꯅ ꯉꯥꯁꯥꯏꯗꯤꯅꯦ ꯑꯣꯖꯥ ꯈꯔꯒꯁꯨ ꯑꯣꯖꯥ ꯑꯃꯅ ꯐꯣꯇꯣ ꯅꯝꯍꯟꯕꯗꯩ ꯈꯔꯅ ꯉꯥꯟꯟꯅ ꯇꯥꯔꯦ ꯑꯩꯁꯦ ꯑꯗ ꯈꯔ ꯃꯨꯅ ꯇꯥꯔꯦ ꯑꯁ ꯃꯨꯖꯥꯎꯒ ꯆꯥꯎꯔꯦ ꯃꯨꯒ ꯃꯨꯔꯦ ꯌꯦꯡꯕꯒꯅꯦ ꯀꯤꯖꯩ ꯏꯁꯥꯇꯣꯝꯗ
ꯏꯁꯁ ꯅꯪꯗꯤ ꯐꯣꯇꯣ ꯅꯝꯕꯗ ꯐꯖ ꯊꯣꯛꯀꯜꯂꯤꯗꯨꯗꯤ
ꯑꯗꯣ ꯑꯗꯨꯒꯤ ꯇꯥꯏꯃꯤꯡꯗꯨꯣ ꯈꯔ ꯃꯝꯕ ꯑꯣꯏꯕ ꯑꯣꯖꯥꯅꯁꯨ ꯑꯩꯒꯤ ꯐꯣꯇꯣ ꯀꯥꯞꯄꯤꯔꯛꯏꯕ ꯑꯣꯖꯥꯗꯨꯁꯨ ꯇꯥꯖꯥꯅ ꯃꯥꯗꯤ ꯍꯩꯇꯕ ꯃꯤ ꯑꯣꯏꯕ ꯑꯍꯜ ꯑꯣꯏꯕꯒꯤ ꯐꯖꯕꯅꯁꯨ ꯂꯣꯏꯔꯦ ꯑꯗꯨꯗꯤ ꯃꯨꯔꯒ ꯆꯥꯎꯔꯒ ꯂꯪꯉꯒ
ꯃꯨꯔꯒ ꯁꯪꯕ ꯑꯝ ꯌꯥꯌꯤꯗꯨ ꯇꯔ ꯇꯧꯔꯕꯕ
ꯃꯥꯅꯦ ꯁꯨꯝ ꯀꯦꯁꯜꯂ ꯀꯦꯁꯜꯂꯒ ꯃꯨꯕ ꯃꯤꯗꯤ ꯑꯩꯈꯣꯏ ꯍꯦꯟꯖꯜꯂꯗꯤ ꯌꯥꯝ ꯉꯧꯗ ꯁꯪ ꯁꯪꯖꯜꯂꯛꯑꯦꯗꯣ
ꯎꯨꯝ ꯑꯩꯁꯨ ꯆꯥꯛꯆꯥ ꯇꯣꯛꯇꯥ ꯉꯥꯏꯔꯤ ꯑꯗꯨꯒꯤꯅ ꯏꯁꯥꯁꯦ ꯑꯩꯈꯣꯏꯒꯤ ꯂꯥꯝꯕꯒꯤ ꯀꯩꯐꯣ ꯈꯔ ꯌꯥꯝ ꯌꯥꯝꯁꯨ ꯆꯥꯁꯟꯈ꯭ꯔꯦꯕ ꯏꯁꯥꯁꯦ ꯑꯗꯨꯅ ꯄꯨꯛꯁꯦ ꯄꯨꯛꯁꯦ ꯑꯩꯈꯣꯏꯒꯤ ꯂꯨꯝ ꯂꯨꯝ ꯂꯨꯝ ꯂꯥꯎꯔꯒꯅꯦ ꯍꯪꯒꯟꯊꯥꯟꯗ ꯆꯠꯀꯦꯅ
ꯑꯗ ꯑ ꯀꯩꯅꯣꯖꯤ ꯇꯧꯕꯅꯦ ꯑꯗꯨ ꯍꯥꯏ ꯀꯩꯅꯣꯝꯅ ꯅꯤꯡꯖꯤꯡꯉꯦ ꯑꯩꯈꯣꯏꯒꯤ ꯆꯥꯕ ꯇꯨꯝꯗꯕ ꯑꯃ ꯂꯩꯕꯅꯦꯀꯣ ꯍꯥꯏꯕꯗꯤ ꯆꯥꯕ ꯇꯨꯝꯗꯕꯒꯤ ꯑꯕꯨ ꯀꯥꯕꯗꯣ ꯊꯒꯦꯛꯄꯗꯅ ꯅꯝꯊꯤꯕꯗꯣ ꯑꯗꯨꯗꯣ ꯁꯝꯅ ꯍꯥꯏꯔꯕꯗ ꯇꯨꯝꯗ꯭ꯔꯦꯅ ꯈꯜꯂꯁꯦꯕ ꯅꯨꯡꯗꯥꯡ ꯆꯥꯛ ꯆꯥꯕ ꯌꯥꯅꯕ ꯅꯠꯇ꯭ꯔꯒꯅ ꯁꯨꯝ ꯆꯥꯛꯆꯥ ꯍꯩꯖꯥꯟꯅꯕ ꯑꯃ ꯂꯩꯇꯧꯔꯦ ꯅꯠꯇ꯭ꯔꯒ ꯅꯨꯡꯗꯥꯡ ꯂꯩꯗꯧꯔꯦꯅ ꯈꯜꯂꯁꯦꯕ ꯇꯨꯝꯗꯤ ꯇꯨꯝꯗꯕ ꯑꯗꯨꯗꯣ ꯀꯩꯗꯧꯔ ꯐꯒꯦ ꯍꯥꯏꯕ ꯃꯇꯝꯗꯅꯦ ꯑꯗꯨꯃꯥꯏꯅ ꯇꯨꯝꯗꯕ ꯄꯣꯠꯇꯣ ꯊꯒꯦꯛꯄ ꯑꯕꯨ ꯀꯥꯕꯗꯣ ꯑꯗꯨꯗ ꯆꯅꯝꯗꯣ ꯃꯅꯥꯎ ꯑꯅꯤ ꯑꯍꯨꯝ ꯂꯧꯔꯦꯗꯅ ꯀꯕ ꯀꯥꯎꯕ ꯑꯗꯨꯒ ꯑꯗꯨꯝ ꯆꯥꯁꯤꯟꯕ ꯑꯗꯨꯒ ꯑꯕꯨ ꯀꯥꯕ ꯈꯣꯠꯄ ꯇꯨꯝꯗꯕꯗꯣ ꯐꯕꯅꯦ ꯍꯥꯏꯕ ꯑꯗꯨꯝ ꯆꯥꯛ ꯆꯥꯕ ꯌꯥꯕꯅꯦ
ꯑꯗꯨꯟꯗꯤ ꯈꯪꯗꯦ ꯅꯪꯅ ꯉꯁꯤ ꯍꯥꯏꯔ ꯈꯪꯉꯤ ꯃꯊꯪ ꯇꯧꯀꯥꯟꯗ ꯇꯧꯔꯒꯦ
ꯍ ꯅꯪꯒꯤ ꯎꯝ ꯅꯨꯡꯁꯤꯠ ꯀꯥꯈꯠ ꯄ ꯑꯝꯕꯨ ꯀꯥꯕ ꯂꯩꯕꯗꯣ ꯃꯅꯝ ꯊꯥꯒꯦꯛꯄꯗ ꯅꯝ ꯊꯤꯕꯗꯣ ꯑꯗꯨ ꯐꯕꯅꯦꯕ ꯍꯥꯏꯕꯗꯤ ꯆꯅꯝ ꯃꯅꯥꯗꯨ ꯂꯧꯔꯒꯅꯦ ꯑꯅꯤ ꯑꯍꯨꯝ ꯆꯥꯁꯤꯜꯂꯣꯕ ꯍꯥꯎꯁꯨ ꯍꯥꯎꯕꯅꯤ ꯑꯗꯨꯝ ꯀꯩꯅꯣ ꯇꯧꯕꯅꯦ ꯐꯕꯅꯤ ꯂꯣꯏꯃꯛ ꯑꯗꯨꯗꯣ
ꯇꯧꯒꯦ ꯃꯊꯪꯗ ꯑꯩ ꯆꯅꯝꯁꯦ ꯆꯥꯕꯁꯦ ꯍꯧꯖꯤꯛꯄꯨꯗꯤ ꯈꯔ ꯈ ꯈꯔ ꯈ ꯍꯩꯅꯔꯦ ꯍꯥꯏꯌꯦ ꯍꯥꯏꯕ ꯌꯥꯔꯦ ꯈꯔ ꯈ ꯍꯩꯅꯔꯦ ꯍꯥꯏꯁꯤꯁꯨ ꯑꯩꯈꯣꯏꯒꯤ ꯃꯣꯔꯣꯛ ꯃꯦꯠꯄꯗꯨꯗꯅꯦ ꯌꯥꯝ ꯀꯨꯞꯅ ꯑꯩꯈꯣꯏꯒꯤ ꯇꯛꯈꯥꯏꯔꯒ ꯁꯨꯒꯥꯏꯔꯒ ꯀꯣ ꯑꯗꯨꯃꯥꯏꯅ ꯊꯥꯛꯆꯜꯂꯒ ꯆꯥꯈꯤꯕꯗꯣ ꯈꯔ ꯈꯪꯗꯦꯕ ꯑꯗꯨ ꯈꯤꯇꯪ ꯈꯤꯇꯪ ꯑꯩꯈꯣꯏꯒꯤ ꯈꯤꯇꯪ ꯃꯇꯨꯝ ꯑꯣꯏꯅꯒ ꯌꯥꯎꯕ ꯀꯩꯅꯣꯗꯣ ꯑꯗꯨꯁꯨ ꯆꯤꯛ ꯎꯕ ꯃꯇꯝꯗ ꯏꯁꯥꯗ ꯑꯁ ꯈꯪꯗꯦ ꯑꯩꯉꯣꯟꯗ ꯌꯥꯝꯅ ꯍꯩꯅꯗꯕ ꯑꯃꯈꯛ ꯑꯣꯏꯌꯦꯕ ꯑꯁꯨꯝ ꯑꯉꯥꯡ ꯑꯗꯩ ꯆꯥꯗꯕꯒꯤ ꯑꯣꯏꯔ ꯑꯣꯏꯔꯁꯨ ꯈꯪꯗꯦꯕꯀꯣ ꯍꯧꯖꯤꯛꯀꯥꯟꯗꯅꯤ ꯑꯩꯅ ꯆꯅꯝ ꯑꯍꯤꯡꯕꯒ ꯆꯥꯕꯒ ꯈꯔ ꯈ ꯇꯝꯃꯒ ꯑꯩꯅ ꯐꯩ ꯈꯣꯠꯂꯤꯦ ꯍꯥꯏꯕꯒꯤꯈꯛ ꯆꯥꯅꯤꯡꯕꯗꯣ ꯑꯗꯨꯒꯤ ꯆꯥꯕ ꯇꯧꯕꯩ ꯋꯥꯅꯦꯕ ꯈꯪꯕ꯭ꯔꯥ ꯑꯩ ꯉꯧꯔꯒ ꯆꯥꯕꯗꯤ ꯑꯗꯨꯛꯀꯤ ꯃꯇꯤꯛ ꯆꯥꯔꯛꯑꯦꯕ ꯑꯉꯥꯡ ꯑꯣꯏꯔꯤꯉꯩꯗ ꯈꯣꯏ ꯕꯥꯅ ꯃꯥꯒꯤ ꯀꯩꯅꯣ ꯑꯩꯈꯣꯏ ꯕꯥ ꯍꯦꯛꯀ ꯂꯩꯔꯤꯉꯩ ꯃꯇꯝꯗꯅꯦ ꯃꯥꯅ ꯑꯣꯄꯤꯤꯁ ꯍꯜꯂꯛꯄꯗ ꯆꯅꯝꯁꯦ ꯍꯦꯛ ꯍꯦꯛ ꯂꯩꯔꯦ ꯑꯗꯨꯅ ꯑꯩꯈꯣꯏꯅꯅꯦ ꯃꯈꯣꯏꯁꯤ ꯊꯥꯏꯅ ꯆꯅꯝꯗꯤ ꯌꯥꯝꯁꯨ ꯄꯤꯛꯑꯦꯕ ꯍꯧꯖꯤꯛ ꯑꯗꯨꯃꯥꯏꯅ ꯑꯆꯧꯕ ꯊꯣꯛꯑꯝꯗꯦꯕ ꯑꯗꯨꯅꯅꯦ ꯆꯅꯝ ꯃꯆꯥ ꯃꯆꯥ ꯃꯆꯥ ꯃꯆꯥ ꯇꯥꯥꯛ ꯃꯌꯥꯝꯁꯦ ꯑꯩꯈꯣꯏ ꯃꯌꯥꯝ ꯆꯪꯗꯅ ꯃꯀꯨ ꯈꯣꯛꯇꯣꯏꯅꯦ ꯏꯆꯤꯟ ꯏꯅꯥꯎ ꯃꯌꯥꯝ ꯆꯪꯗꯅ ꯑꯗꯨꯗꯨꯒ ꯑꯃꯨꯛ ꯊꯥꯎꯗꯅꯦ ꯊꯥꯎꯗꯣ ꯇꯧꯔꯒꯅꯦ ꯀꯥꯞꯕꯛ ꯀꯥꯞꯕꯛ ꯀꯥꯞꯕꯛ ꯇꯥꯎꯔꯅꯤ ꯑꯗꯨꯒ ꯊꯥꯎ ꯌꯥꯝꯅꯗꯤ ꯍꯥꯞꯄ ꯅꯠꯇꯕ ꯑꯗꯨꯒ ꯇꯧꯔꯒ ꯍꯣꯔꯂꯤꯛꯁ ꯊꯥꯏꯅꯒꯤꯗꯤ ꯍꯣꯔꯂꯤꯛꯁ ꯂꯤꯛꯂꯤ ꯂꯤꯛꯂꯤꯒꯤ ꯉꯥꯛꯇ ꯊꯣꯛꯑꯝꯃꯦꯕ ꯍꯣꯂꯤꯛꯁꯤꯗ ꯂꯣꯏ ꯍꯥꯟꯖꯜꯂꯒ ꯊꯝꯃꯒ ꯅꯣꯡꯃꯒꯤ ꯆꯥꯛ ꯆꯥꯕꯗꯅꯦ ꯃꯅꯥꯎ ꯑꯅꯤꯌꯨꯝ ꯑꯅꯤꯨꯝꯁꯦ ꯄꯨꯊꯣꯛ ꯄꯨꯊꯣꯛꯑ ꯑꯩꯈꯣꯏ ꯃꯌꯥꯝꯁꯦ ꯂꯣꯏꯅꯃꯛ ꯄꯤꯖꯩꯌꯦꯕ ꯕꯕꯥꯅ ꯑꯗꯨꯃꯥꯏꯅ ꯇꯧꯔꯀꯥꯟꯗ ꯆꯥꯔꯛꯄꯅꯤꯅꯅꯦ ꯆꯅꯝꯁꯦ ꯑꯍꯤꯡꯕ ꯆꯥꯕꯗ ꯁꯨꯃꯥꯏꯅ ꯍꯩꯇ꯭ꯔꯦꯕ ꯉꯧꯔ ꯉꯧꯔ ꯉꯧꯔ ꯑꯗꯨꯝ ꯆꯥꯔꯛꯄꯒꯤ ꯍꯦ ꯀꯩꯅꯣ ꯍꯩꯅꯕꯤꯗ ꯂꯩꯒꯤꯕꯒꯤ ꯑꯗꯣ ꯍꯧꯖꯤꯛꯀꯥꯟꯗꯤ ꯑꯗꯨꯒꯨꯝꯕꯗꯣ ꯇꯧꯗ꯭ꯔꯦꯗ ꯑꯩꯈꯣꯏꯁꯨ ꯉꯍꯥꯋꯥꯏꯗꯤ ꯖꯨꯇꯣꯟ ꯀꯩꯀꯥ ꯌꯥꯝ ꯇꯧꯕꯅꯦ
ꯎꯨꯝ ꯑꯗꯒꯤ ꯆꯅꯝꯁꯦ ꯍꯦꯡꯅ ꯆꯥꯕꯗꯤ ꯈꯤꯇꯪ ꯁꯥꯔꯤ ꯁꯥꯔꯤ ꯑꯣꯏ ꯀꯩꯋꯣꯏꯗꯤ ꯇꯧꯕꯅꯦ ꯑꯗꯨꯒ ꯑꯩꯈꯣꯏꯅꯕꯨ ꯃꯔꯨ ꯑꯃꯅꯤꯅꯤꯕꯨꯗꯤ ꯆꯥꯖꯕ ꯑ ꯈꯤꯇꯪ ꯊꯩꯅꯅꯕꯗꯗꯤ ꯏꯁꯥ ꯆꯥꯗꯕꯅꯤꯅ ꯃꯅꯝꯁ ꯑꯗꯨꯝ ꯁꯦꯠꯀꯥꯏꯕꯅꯦꯕ ꯆꯅꯝ ꯆꯥꯕꯒꯤ ꯃꯅꯝꯁꯦ
ꯑꯗꯨꯅꯤ ꯑꯩꯗꯤꯅ ꯁꯨꯡꯆꯥꯥ ꯆꯥꯔꯛꯇꯦ ꯑꯩꯗꯤ ꯃꯅꯝꯒꯤ ꯃꯥꯅꯥꯒꯤ ꯋꯥ ꯅꯠꯇꯕ ꯃꯥꯒꯤ ꯁꯥꯏ ꯁꯥꯏ ꯇꯧꯔꯒ ꯑꯩꯈꯣꯏ ꯆꯤꯟꯁꯤꯗ ꯈꯪꯗꯦ ꯑꯩꯉꯣꯟꯗ ꯌꯥꯝꯅ ꯍꯩꯅꯗꯕ ꯅꯨꯡꯉꯥꯏꯇꯕ ꯑꯃ ꯑꯗꯨꯝ ꯄꯣꯛꯑꯒ ꯑꯗꯨꯝ ꯂꯩꯕꯗꯣ ꯑꯗꯨꯅꯤ ꯑꯩꯈꯣꯏ ꯑꯉꯥꯡꯈꯩꯀꯣ ꯂꯣꯏ ꯆꯥꯕ ꯍꯩ ꯑꯩꯅ ꯍꯩꯇꯦ ꯃꯣꯏ ꯌꯥꯝ ꯅꯣꯛꯅꯔꯤꯅꯤ ꯑꯗꯣ ꯍꯧꯖꯤꯛꯇꯤ ꯑꯩꯅꯅꯦꯦꯛ ꯈꯈꯣꯟꯗꯒ ꯅꯝꯈꯥꯏꯔꯒ ꯀꯨꯞꯅ ꯁꯨꯒꯥꯏꯔꯒꯀꯣ ꯃꯣꯔꯣꯛꯇꯒ ꯑꯗꯨꯝ ꯇꯣꯠꯁꯤꯜꯂꯒ ꯆꯥꯔꯒꯗꯤ ꯈꯔ ꯈꯪꯗꯦꯕ ꯑꯗꯨꯒ ꯗꯥꯏꯔꯦꯛ ꯍꯦꯛꯇ ꯑꯩꯈꯣꯏꯒꯤ ꯍꯤꯡꯉꯒ ꯇꯧꯔꯒ ꯖꯧ ꯖꯧ ꯌꯖꯧꯒꯅ ꯑꯩꯈꯣꯏ ꯏꯃꯥꯟꯅꯕ ꯑꯃ ꯌꯥꯝ ꯂꯩꯕ ꯃꯣꯏꯗꯤ ꯑꯗꯨꯝ ꯆꯅꯝ ꯌꯥꯎꯗ꯭ꯔꯗꯤ ꯆꯥꯕ ꯌꯥꯝ ꯅꯨꯡꯉꯥꯏꯇꯦꯅ ꯃꯣꯏꯗ ꯑꯗꯨꯝ ꯕꯣꯔꯥ ꯆꯥꯔꯁꯨ ꯉꯥꯏꯔꯦ ꯀꯩꯅꯣꯝ ꯆꯥꯃꯤꯟꯅꯔꯁꯨ ꯉꯥꯏꯔꯦ ꯆꯅꯝꯁꯦ ꯍꯣꯇꯦꯜꯗꯒꯁꯨ ꯑꯗꯨꯝ ꯆꯅꯝ ꯂꯩꯕ꯭ꯔ ꯛꯇ ꯄꯤꯕꯤꯌꯨꯀ ꯇꯧꯔꯒ ꯑꯗꯨꯝ ꯂꯧꯔꯒ ꯑꯗꯨꯝ ꯆꯥꯏꯕ ꯃꯣꯏꯗꯤ ꯑꯗꯨꯗ ꯑꯩꯅ ꯑꯩꯅ ꯁꯨꯡꯁꯥ ꯆꯥꯕ ꯄꯣꯠꯇꯦ ꯍꯧꯖꯤꯛ ꯋꯥꯏꯗꯅꯦ ꯈꯔꯒ ꯑꯩꯅ ꯆꯅꯝꯒ ꯃꯀꯛ ꯑꯃ ꯃꯅꯥꯎ ꯑꯃ ꯆꯥꯕ ꯍꯩꯔꯛꯏꯁꯦ
ꯎꯝ ꯌꯥꯏ ꯑꯗꯨꯃꯥꯏꯅ ꯁꯨꯝ ꯆꯥꯕ ꯈꯣꯠꯄ ꯆ ꯇꯧꯕꯗꯗꯤ ꯆꯅꯝꯒꯨꯝꯕ ꯁꯤꯡꯒꯨꯝꯁꯦ ꯑꯗꯨꯝ ꯈꯔ ꯈꯔ ꯆꯥꯕ ꯑꯗꯒꯤ ꯁꯤꯡ ꯑꯃꯗꯗꯒꯤ ꯉꯝꯖꯔꯒꯗꯤꯀꯣ ꯅꯣꯡ ꯐꯥꯗꯣꯛꯁꯨ ꯌꯥꯏꯉꯪ ꯃꯅꯥꯎꯒꯗꯣ ꯎꯕꯩ ꯂꯥꯛꯄꯣꯏ ꯁꯤꯒꯨꯝꯕꯕꯁꯤ ꯑꯗꯨꯝ ꯍꯛꯆꯥꯡꯗ ꯀꯥꯟꯅꯕ ꯄꯣꯠ ꯉꯥꯛꯇꯅꯤ ꯑꯗꯣ ꯍꯦꯟꯖꯜꯂꯒꯕꯨ ꯐꯠꯇꯦ ꯍꯥꯏꯕ ꯋꯥꯅꯤ
ꯑꯗꯨꯕꯨꯗꯤ ꯑꯩ ꯍꯩꯌꯦ ꯌꯦ ꯃꯅꯥꯎ ꯆꯥꯕꯗꯤ ꯑꯩ ꯍꯩꯕ ꯑꯩ ꯍꯧꯖꯤꯛ ꯑꯩ ꯇꯪꯈꯥꯏ ꯑꯃ ꯊꯥ ꯑꯃ ꯐꯥꯗꯣꯔ ꯂꯩ ꯆꯥꯗꯕ ꯑ ꯍ ꯌꯥꯏꯈ ꯃꯅꯥꯎꯁꯦ ꯑꯩꯅ ꯁꯤꯡꯖꯃꯩꯒꯨꯝꯕ ꯅꯠꯇ꯭ꯔꯒ ꯕꯖꯥꯔꯒꯨꯝꯕ ꯆꯠꯄꯗ ꯊꯦꯡꯅꯔꯒꯗꯤ ꯑꯗꯨꯝ ꯂꯩꯔꯛꯑꯦꯕ ꯀꯤꯂꯣꯗ ꯂꯨꯄꯥ ꯅꯤꯝꯐꯨꯔ ꯀꯩꯅꯣ ꯄꯤ ꯂꯩꯔꯛꯄꯅꯤꯅꯦ ꯅꯤꯝꯐꯨꯔꯣ ꯍꯨꯝꯐꯨꯔꯣ ꯀꯥꯕ ꯂꯩꯔꯛꯄꯗꯣ ꯀꯩꯅꯣ ꯌꯥꯏꯉꯪ ꯀꯩꯅꯣ ꯇꯧꯗ꯭ꯔꯤꯉꯩ ꯃꯇꯥꯡꯗ ꯃꯅꯥꯒ ꯄꯥꯟꯗ꯭ꯔꯤꯉꯩ ꯃꯔꯛꯇꯣ ꯑꯗꯨꯗꯩꯗ ꯑꯗꯣ ꯂꯣꯏꯈ꯭ꯔꯦꯕ ꯍꯧꯖꯤꯛꯁꯦ ꯑꯗꯨꯗꯒꯤ ꯑꯃꯨꯛ ꯆꯥꯗ꯭ꯔꯦꯕ ꯑꯩ ꯅꯨꯡꯇꯤꯒꯤ ꯃꯀ ꯃꯝ ꯑꯗꯨ ꯀꯣꯛꯈꯣꯛꯑꯒ ꯑꯌꯨꯛ ꯉꯇꯥꯁꯦ ꯑꯩꯒꯤ ꯏ ꯆꯤꯟꯖꯥꯛ ꯁꯦꯡꯕ ꯍꯦꯛ ꯂꯣꯏꯕꯒꯅꯦ ꯑꯗꯨꯒ ꯑꯗꯨ ꯍꯦꯛ ꯑꯗꯨꯝ ꯆꯥꯏꯌꯦꯕ ꯏꯁꯤꯡ ꯒ꯭ꯂꯥꯁ ꯑꯝꯊꯛ ꯂꯣꯏꯕꯒ ꯀꯨꯏꯔꯦ ꯊꯥ ꯑꯃ ꯐꯥꯗꯧꯣꯔꯔꯕꯅꯦ ꯑꯩꯅ ꯈꯟꯕꯗ ꯁꯥꯥꯗꯕ
ꯎꯝ ꯑꯗꯒꯤ ꯀꯩꯅꯣꯁꯨ ꯌꯥꯕꯅꯦ ꯆꯅꯝ ꯃꯅꯥꯎ ꯐꯖꯕꯗꯣ ꯑꯗꯨꯝ ꯏꯟꯖꯥꯡ ꯊꯣꯡꯕꯗ ꯈꯨꯗꯛꯇꯅꯦ ꯃꯆꯨ ꯍꯥꯞꯄꯩ ꯃꯍꯨꯠ ꯄꯥꯎꯗꯔ ꯃꯩ ꯃꯆꯨꯗꯣ ꯍꯥꯞꯄꯒꯤ ꯃꯍꯨꯠꯇꯅꯦ ꯐ꯭ꯔꯦꯁꯇꯣ ꯑꯗꯨꯝ ꯁꯨꯒꯥꯏꯔꯒ ꯍꯥꯞꯄ ꯑꯗꯨꯁꯨ ꯃꯆꯨ ꯑꯗꯨꯝ ꯆꯨ ꯐꯖꯅ ꯊꯣꯛꯑ ꯑꯗꯨꯅ ꯔꯣꯁ ꯂꯩꯕꯅꯤ
ꯑꯥꯎ ꯑꯗꯒꯤ ꯀꯥꯡꯁꯣꯏꯗꯒꯁꯨ ꯆꯅꯝ ꯑꯗꯨꯝ ꯊꯥꯛꯑꯒ ꯊꯣꯡꯅꯩꯗ ꯁꯒꯔꯤ ꯊꯣꯡꯕꯗꯒꯁꯨ ꯑꯗꯨꯝ ꯊꯥꯛꯄ ꯑꯗꯨꯝ ꯌꯥꯏꯑꯕ ꯆꯅꯝꯗꯣ
ꯅꯝ ꯎ ꯃꯄꯨꯝ ꯑꯣꯏꯅ ꯍꯥꯏ ꯇꯦꯔꯁꯤ ꯊꯨꯒꯥꯏꯔ ꯍꯥꯞꯇꯣꯏꯔꯣ
ꯎꯝ ꯑꯩꯈꯣꯏꯅ ꯑꯗꯨꯗꯗꯤ ꯑꯩ ꯁꯨꯒꯥꯏꯔꯒꯗꯤ ꯍꯥꯞꯇꯤꯌꯦ ꯑꯩꯈꯣꯏꯒꯤ ꯆꯅꯝ ꯃꯀꯨꯗꯣ ꯈꯣꯛꯇꯣꯛꯑꯒꯅꯦ ꯊꯥꯡꯗꯨꯗꯣ ꯃꯌꯥꯏꯗ ꯇꯪꯈꯥꯏ ꯇꯥꯊꯣꯛꯄꯤꯔꯦꯗꯅ ꯑꯗꯨꯒ ꯑꯗꯨꯝ ꯊꯥꯛꯆꯟꯕ
ꯎꯝ ꯐꯃꯨꯡ ꯆꯪꯉꯕ ꯆꯪꯗ꯭ꯔꯤꯕ
ꯐꯃꯨꯡ ꯆꯪꯗ ꯑꯩ ꯃꯉꯣꯟꯗ ꯐꯝꯃꯤ ꯅꯨꯡꯁꯤꯠ ꯌꯥꯝ ꯁꯤꯠꯂꯦ ꯃꯉꯣꯟꯗ
ꯅꯈꯣꯏꯁꯤ ꯑꯩꯈꯣꯏꯁꯤꯗ ꯅꯨꯡꯁꯤꯠꯀ ꯑꯃꯠꯇ ꯆꯠꯇꯦ ꯀꯥ ꯃꯔꯨꯝ ꯂꯩꯕꯤꯔ ꯈꯪꯗꯦ
ꯎꯝꯠ ꯁꯤꯠꯂꯦ ꯎꯅꯥ ꯎꯅꯥ ꯃꯌꯥꯝꯁꯦ ꯐꯔꯦꯠ ꯐꯔꯦꯠ ꯍꯥꯏꯔꯦ ꯎ ꯁꯤꯠꯂ ꯁꯤꯠꯂꯦ
ꯅꯣꯡꯃꯨꯛ ꯆꯨꯔꯛꯗ ꯂꯥ
ꯈꯪꯉꯦ ꯅꯣꯡꯁꯦ ꯉꯁꯥꯏꯁꯨ ꯅꯣꯡꯉꯥꯜꯂꯝꯗꯥꯏꯗ ꯇꯥꯏ
ꯑꯗꯨꯨ ꯅꯣꯡꯗꯝ ꯅꯥꯏꯗꯦ ꯍꯧꯖꯤꯛꯀꯤ ꯅꯣꯡꯁꯤꯦ
ꯎꯝ ꯎꯝ ꯅꯨꯡꯗꯥꯡ ꯅꯨꯡꯗꯥꯡ ꯇꯥꯕꯤꯔꯒ ꯑꯩꯕꯨꯅꯦꯅ ꯍꯥꯡꯕꯤꯔꯗꯤ ꯐꯗꯧꯕ ꯑꯗꯨꯕꯨꯗꯤ ꯃꯥꯒꯤꯁꯨ ꯃꯥꯒꯤ ꯃ ꯃꯇꯝ ꯂꯥꯛꯆꯔꯤꯕꯅꯤꯅꯦ ꯇꯥꯒꯅꯨ ꯑꯌꯥ ꯉꯥꯛꯏꯉꯦꯅ ꯍꯥꯏꯖꯅꯨ ꯄꯊꯥꯗꯤꯃ
ꯎꯝ ꯃꯥꯅꯦ ꯑꯗꯨꯒꯤ ꯄꯟꯊꯥꯁꯤꯗ ꯂꯧꯔꯣꯛ ꯊꯥꯁ ꯂꯥꯛꯇꯔꯣꯏꯕ ꯅꯣꯡ ꯆꯨꯔꯥꯑ ꯃꯇꯨꯡꯗ ꯂꯧꯔꯣꯛ ꯊꯥꯁꯦ ꯂꯥꯛꯄꯗꯗꯤ ꯂꯧꯎ ꯁꯤꯡꯎꯕ ꯃꯌꯥꯝ ꯈꯣꯏꯕ ꯈꯣꯠꯄ ꯑꯗꯒꯤ ꯍꯨꯟꯕ ꯈꯣꯠꯄ ꯄꯥꯝꯃꯦꯟ ꯂꯤꯡꯕ ꯈꯣꯠꯄ ꯃꯊꯪ ꯃꯊꯪ ꯇꯧꯔꯛꯇꯣꯏꯅꯤ ꯃꯥꯏ ꯃꯥꯏ ꯃꯇꯝ ꯑ ꯌꯥꯝꯄꯣꯟꯠꯇꯦ
ꯃꯥꯅꯦ ꯃꯥꯅꯦ ꯏꯁꯣꯔꯅ ꯁꯦꯝꯃꯒ ꯊꯝꯃꯕꯅꯦ ꯁꯤꯃ ꯃꯇꯝꯗꯅ ꯁꯤ ꯁꯤ ꯃꯇꯝꯗꯅ ꯁꯤ ꯁꯤꯅ ꯌꯦꯅꯤꯡꯊꯥꯅꯤ ꯁꯤꯅ ꯅꯥꯀꯦꯟ ꯊꯥꯅꯤꯅ ꯇꯧꯗꯅ ꯁꯤꯅꯁꯦ ꯑꯋꯥꯟ ꯊꯥꯅꯦꯅ ꯇꯧꯗꯅ ꯐꯥꯏꯗꯤꯦꯟ ꯊꯥꯖꯦꯗ ꯁꯦꯠꯂꯤꯕ ꯅꯨꯡꯁꯠꯇꯨ ꯌꯦꯡꯉꯨꯗꯅ
ꯑꯣ
ꯉꯥ ꯑꯗꯨ ꯉꯍꯥꯟꯋꯥꯏꯗꯤ ꯑꯩꯈꯣꯏꯅ ꯉꯉꯥꯡ ꯑꯣꯏꯔꯤꯉꯩꯗꯗꯤ ꯑꯩꯈꯣꯏꯗꯤ ꯈꯨꯅꯝꯒ ꯌꯥꯝ ꯀꯥꯏꯔꯛꯑꯦ
ꯎꯝ
ꯃꯇꯝꯗꯨꯗꯗꯤ ꯑꯩꯈꯣꯏꯒꯤ ꯂꯩꯕꯥꯛꯇ ꯉꯥꯛꯇ ꯁꯥꯟꯅꯔꯛꯄꯅꯤꯗꯣ ꯃꯔꯄꯣꯟ ꯈꯪꯗꯦ ꯑꯃ ꯈꯪꯗꯦ ꯑꯃ ꯈꯪꯗꯦ ꯑꯗꯨꯝ ꯂꯩꯕꯥꯛꯇ ꯀꯩꯅ ꯑꯗꯨꯝ ꯎꯐꯨ ꯋꯥꯐꯟꯕꯇꯣ ꯁꯥꯟꯅ ꯂꯩꯂꯅꯦ ꯀꯩꯅꯣ ꯈꯨꯅꯝꯁꯦ ꯌꯥꯝ ꯀꯥꯏ ꯑꯗꯨꯏ ꯃꯊꯛꯇ ꯑꯃꯨꯛꯁꯨ ꯏꯪꯕꯒꯤ ꯆꯥꯡꯁꯦ ꯊꯥꯏꯅꯅ ꯏꯪꯕ ꯌꯥꯝ ꯍꯦꯜꯂꯦꯕ ꯊꯥꯏꯅꯗꯤ ꯑꯩꯈꯣꯏ ꯅꯤꯉꯣꯜ ꯆꯥꯛꯀꯧꯕꯒ ꯆꯠꯄ ꯃꯇꯥꯡ ꯑꯗꯨꯋꯥꯏꯗꯒꯗꯤ ꯑꯁ ꯏꯔꯨꯖꯕꯒ ꯉꯝꯄꯣꯠꯇꯦ ꯆꯤꯡꯁꯤꯟꯗꯅ ꯑꯗꯣ ꯍꯧꯖꯤꯛꯇꯤ ꯅꯤꯉꯣꯜ ꯆꯥꯛꯀꯧꯕꯧꯕꯒꯖꯤꯗꯤ ꯐꯣꯡ ꯐꯣꯡ ꯐꯣꯡ ꯁꯥꯔꯦꯗꯅ
ꯑꯗꯨꯅꯤ ꯍꯧꯖꯤꯛꯇꯤ ꯑꯗꯒꯤ ꯆꯈꯥꯏꯕ ꯑꯩꯔꯝꯗꯥꯏꯒꯤ ꯆꯈꯥꯏꯕ ꯈꯨꯠ ꯆꯈꯥꯏꯕ ꯑꯝꯇ ꯎꯈꯤꯗ꯭ꯔꯦꯗ ꯍꯧꯖꯤ ꯔꯥꯡꯉꯝꯕ
ꯀ꯭ꯔꯤꯁꯅ ꯖꯔꯃ ꯀ꯭ꯔꯤꯁꯅ ꯖꯔꯃ ꯎꯝ ꯀꯩꯅꯣ ꯃꯇꯝꯗꯣ ꯑꯗꯨꯗꯒꯤ ꯑꯗꯨꯗꯒꯤ ꯏꯪꯕ ꯍꯧꯔꯕꯅꯤꯉꯣ ꯊꯥꯏꯅꯗꯤ ꯏꯉꯛꯅꯦ ꯀ꯭ꯔꯤꯁꯅ ꯖꯔꯃꯒꯤ ꯑꯌꯨꯛꯇ ꯏꯔꯨꯖꯕꯒꯤ ꯆꯠꯄꯁ ꯂꯥꯏ ꯈꯣꯏꯔꯨꯝꯖꯕꯒꯤ ꯏꯔꯨꯖꯕꯁꯦ ꯑꯁꯪꯕꯅꯤ ꯏꯪꯕꯅ ꯏꯪꯕꯅ ꯃꯗꯩꯗ ꯎꯝ ꯀꯩꯅꯣ ꯇꯥꯅ ꯆꯠꯂꯤꯗꯣ ꯎꯝ ꯅꯍꯥꯕ ꯂꯩꯇꯥꯟ ꯆꯠꯂꯤꯕꯅꯤꯅ ꯂꯥꯏ ꯈꯣꯏꯔꯝꯕꯁꯦ ꯑꯗꯨꯁꯨ ꯃꯤꯅꯤ ꯀꯔꯤ ꯀꯔꯤ ꯀ꯭ꯔꯤ ꯀ꯭ꯔꯤ ꯏꯟꯅꯔꯒ ꯄꯥꯎꯒ ꯅꯪꯒꯣꯏ ꯇꯧꯔꯒꯀꯣ ꯍꯧꯖꯤꯛꯀ ꯌꯥꯝ ꯈꯦꯠꯅꯔꯦꯗ ꯀꯨꯝꯍꯩ ꯍꯔꯥꯎ ꯑꯣꯏꯔꯣ ꯑꯃ ꯑꯣꯏꯔꯣ
ꯍꯣꯏ ꯀꯩꯅꯣ ꯇꯧꯔꯛꯀꯦ ꯑꯗꯣ ꯑꯩꯁꯦ ꯍꯧꯖꯤꯛ ꯉꯥꯏꯍꯥꯛꯁꯨ ꯁꯥꯔꯦ ꯀꯩꯅꯣ ꯇꯧꯔꯒ ꯑꯩꯈꯣꯏꯒꯤ ꯂꯥꯏꯔꯤꯛꯇꯣ ꯑꯃꯨꯛ ꯉꯥꯏꯍꯥꯛꯇꯪ ꯉ ꯑꯩ ꯑꯃꯨꯛ ꯄꯥꯊꯣꯛꯑꯒꯦ ꯑꯗꯨꯒ ꯍꯣꯔꯦꯟꯀꯥꯏꯥꯟꯂ ꯁꯨꯝ ꯇꯨꯝꯅꯤꯡꯕ ꯂꯥꯛꯑꯒꯗꯤꯨꯝ ꯐꯅꯕ ꯀꯣꯜ ꯑꯃꯨꯛ ꯇꯧꯔꯛꯀꯦ ꯐꯣꯟ ꯑꯃꯨꯛ ꯑ
ꯎꯝ ꯐꯔꯦ ꯐꯔꯦ ꯐꯔꯦ ꯅꯪ ꯂꯥꯏꯔꯤꯛꯇꯨ ꯇꯧꯖꯔꯣ
ꯎꯝ ꯊꯝꯃꯦ ꯊꯝꯃꯦ